ꯀꯔꯤ ꯏꯟꯁꯥꯡ ꯆꯥꯔꯒꯦ
ꯅꯪꯅ ꯉꯥꯡꯉꯤꯗꯣ ꯑꯩ ꯇꯥꯗꯦ ꯇꯥꯔꯦ ꯇꯥꯔꯦ
ꯀꯔꯤ ꯌꯦꯟꯁꯥꯡ ꯆꯥꯔꯒꯦ
ꯍꯤꯟꯖꯥꯡꯁꯦ ꯑꯍꯥꯎꯕ ꯃꯥꯏꯔꯦꯅꯦ ꯑꯗꯗꯤ ꯆꯦꯡꯒꯨꯝ ꯑꯉꯥꯡꯕꯤ ꯄꯅꯦ
ꯀꯥꯡꯒꯨꯝ ꯀꯧꯋꯦ ꯀꯔꯤ ꯀꯔꯤ ꯆꯨꯖꯥꯛ ꯑꯣ ꯀꯩ ꯑꯣ ꯃꯌꯥꯝ ꯍꯥꯞꯄꯒ
ꯆꯖꯖꯥꯛꯇ ꯆꯥꯕ ꯆꯨꯖꯥꯛ ꯁꯦꯇꯤꯟꯁꯀꯠ ꯑꯃ ꯁꯦꯇꯤꯟꯁꯀꯠ ꯍꯥꯏꯔꯣ ꯁꯤꯀꯤꯅꯦꯂꯣ
ꯀꯌꯥꯅ ꯄꯤꯔꯤꯕ
ꯐꯥꯏꯚ ꯍꯟꯗ꯭ꯔꯦꯠꯇ
ꯁꯦꯀꯦꯟ ꯍꯦꯟꯗ ꯀꯌꯥ
ꯅꯠꯇꯦ ꯃꯤ
ꯑꯣ
ꯂꯩꯔꯦ ꯑꯦ ꯑꯃꯃꯅꯥ ꯑ ꯁꯇ ꯅꯠꯇꯦ ꯑꯁ ꯂꯨꯄꯥ ꯑꯃꯅ ꯆꯥꯃꯔꯤꯗ
ꯎꯝ ꯑꯞ ꯑꯞ ꯇꯧꯕ ꯆꯠꯅꯗꯧꯔꯕ ꯈꯪꯗꯦꯅꯦ ꯃꯤꯁꯤꯡꯁꯦ ꯍꯧꯖꯤꯛꯄꯨ
ꯆꯠꯅꯤ ꯍꯥꯏꯒꯗꯥ ꯑꯩꯅꯦ ꯑꯅꯤꯗꯨꯗꯤ
ꯈꯪꯗꯦ ꯈꯪꯗꯦ ꯃꯁꯤ ꯑꯅꯤꯁꯤꯅ ꯀꯤꯕ ꯈꯪꯕꯒ
ꯉꯁꯥꯏ ꯄꯣꯠ ꯀꯛꯄ ꯀꯥꯟꯗ ꯄꯣꯠ ꯀꯨꯟ ꯁꯨꯏꯌꯦꯦꯅ ꯍꯥꯏꯔꯒ ꯀꯩꯅꯣꯗꯣ ꯌꯥꯎ ꯂꯩꯔꯝꯃꯤꯅꯦ ꯁ꯭ꯋꯤꯁ ꯕ꯭ꯌꯨꯇꯤꯒꯤ ꯀꯩꯅꯣꯗꯣ
ꯂꯧꯊꯣꯛꯈ꯭ꯔꯗꯥꯏꯅꯦ ꯑꯗꯨꯕꯣ ꯕ꯭ꯔꯣꯟꯖꯔ ꯍꯥꯏꯂꯥꯏꯇꯔ ꯑꯍꯨꯝ ꯌꯥꯎꯕꯗꯣ
ꯃꯠꯇꯦ
ꯅꯦ ꯑꯁꯣ ꯌꯥꯎꯕꯅꯦꯍꯦ ꯑꯗꯨ ꯃꯦꯀꯞ ꯔꯤꯚꯣꯂꯨꯁꯟꯒꯤꯗꯨꯅꯦ ꯂꯦꯛꯦꯛꯃꯤꯒꯤꯗꯨꯒ ꯏꯟꯁꯥꯏꯠꯀꯤꯗꯨꯅꯦ ꯂꯧꯊꯣꯛꯈ꯭ꯔꯤꯗꯧ ꯑꯥ ꯍꯣꯏ
ꯎꯝ ꯍꯥꯏꯗꯤ ꯁꯣꯏꯔꯤꯖꯥꯂꯥꯅ ꯈꯜꯂꯦꯅꯦ ꯑꯍꯨꯝꯁꯨ ꯂꯩꯕꯅꯤ ꯀꯅꯥꯝꯇꯗꯤ ꯑꯍꯨꯝꯁꯨ ꯀꯁꯨ ꯑꯍꯨꯝꯗꯤ ꯄꯥꯛꯇꯛꯅꯗꯦꯗꯅ
ꯑꯗꯨ ꯄꯣꯠꯇꯣ ꯍꯥꯏꯐꯦꯗꯤ ꯍꯦꯛꯇ ꯄꯣꯠꯇꯣ ꯍꯥꯏꯐꯦꯠ ꯆꯦꯛ ꯇꯧꯕꯤꯌꯣ ꯍꯥꯏꯌꯣꯕ
ꯍꯣꯏ ꯍꯥꯏꯒꯦ- ꯄꯣꯠꯇꯨꯕꯨꯗꯤ ꯃꯆꯤꯟꯠ ꯃꯆꯤꯠ ꯂꯥꯛꯅꯤꯕ ꯃꯌꯥꯝ ꯂꯥꯛꯑꯣ ꯑꯗꯨꯝ ꯄꯨꯜꯂꯞ ꯂꯥꯛꯁꯜꯂꯛꯀꯗꯕ ꯅꯠꯇꯦꯕ
ꯗꯥꯇꯦ ꯁꯥꯕꯦꯟꯗ ꯀꯩꯅꯣꯒꯥ ꯂꯥꯛꯑꯅꯤꯗꯅ ꯑꯗꯣ ꯑꯦꯀꯥꯎꯟꯗ ꯅꯪꯉꯣꯟꯗ ꯄꯩꯁꯥꯗꯣ ꯍꯥꯞꯆꯤꯜꯂ ꯊꯝꯃꯣꯕ ꯅꯥꯎꯊꯤꯒꯤꯗꯣ
ꯍ
ꯎ ꯁꯣꯏ ꯑꯗꯨꯗꯣ ꯃꯉꯣꯟꯗꯒꯤ ꯂꯧꯔꯒꯅꯦ ꯑꯃꯨꯛ ꯍꯥꯞꯆꯤꯜꯂꯛꯑꯣ ꯅꯪꯉꯣꯟꯗ ꯑꯗꯣ ꯅꯪꯉꯣꯟꯗ ꯍꯥꯞꯄꯗꯤ ꯃꯥ ꯀꯤꯖꯩꯌꯦ ꯅꯪꯅ ꯃꯆꯤꯟ ꯃꯆꯦ ꯂꯣꯏꯁꯤꯟꯈꯤ ꯍꯜꯂꯣ